ꯍꯜꯂꯣ ꯑꯣ ꯑꯣ ꯇꯥꯏꯌꯦ ꯇꯥꯏꯌꯦ ꯏꯕꯨꯡꯉꯣ ꯆꯥꯛ ꯆꯥꯔꯕ꯭ꯔꯣ ꯏꯕꯨꯡꯉꯣ
ꯆꯥꯛ ꯆꯥꯗ꯭ꯔꯤ ꯏꯆꯦ ꯆꯥꯛ ꯆꯥꯅꯕ ꯂꯣꯏꯁꯤꯜꯂꯛꯂꯦ ꯆꯥꯕꯒꯤ ꯃꯇꯝꯗꯤ ꯉꯥꯏꯍꯥꯛ ꯋꯥꯠꯂꯤ ꯏꯆꯦꯗꯤ ꯆꯥꯕꯤꯔꯕ꯭ꯔꯥ
ꯑꯣ ꯑꯩꯁꯨ ꯆꯥꯔꯦ
ꯑꯣ ꯀꯔꯤ ꯃꯊꯦꯜ ꯍꯣꯠꯅꯕꯤꯔꯒꯦ ꯉꯁꯤꯁꯤꯕꯨ ꯏꯆꯦ
ꯍꯥꯥ
ꯏꯆꯦꯕꯨ ꯀꯔꯤ ꯃꯊꯦꯜ ꯍꯣꯠꯅꯕꯤꯔꯒꯦ ꯉꯁꯤ
ꯑꯣ ꯉꯁꯤꯗꯤ ꯏꯕꯨꯡꯉꯣ ꯆꯝꯊꯣꯡ ꯆꯥꯔꯦ ꯑꯗꯣ ꯑꯁ ꯈꯪꯗꯦꯗ ꯃꯣꯏꯒꯤ ꯑ ꯁꯤꯒꯤ ꯀꯩꯅꯣ ꯀꯣꯏꯕ ꯆꯠꯄꯒꯤ ꯀꯩꯅꯣꯒꯤ ꯃꯐꯝꯁꯤꯗꯅꯦ ꯁꯤꯂꯣꯡꯗ ꯂꯩꯕꯁꯤꯗꯅꯦ ꯑꯁ ꯌꯥꯝꯅ ꯃꯐꯝꯁꯦ ꯏꯪ ꯏꯪ ꯂꯥꯎꯌꯦ ꯅꯨꯡꯉꯥꯏꯑꯦ ꯗꯨꯗꯨꯅ
ꯏꯆꯦ ꯁꯤꯂꯣꯡ ꯍꯧꯖꯤꯛꯄꯨ ꯏꯆꯦ ꯁꯤꯂꯣꯡꯁꯤꯕꯨ ꯋꯦꯗꯔꯁꯤꯕꯨ ꯀꯌꯥ ꯂꯩꯕꯤꯔꯤꯒꯦ
ꯁꯤꯂꯣꯡꯁꯦ ꯅꯨꯡꯉꯥꯏ ꯏꯕꯨꯡꯉꯣ ꯍꯧꯖꯤꯛ ꯑꯩꯈꯣꯏ ꯃꯅꯤꯄꯨꯔꯗꯗꯤ ꯌꯥꯝ ꯁꯥꯏ ꯍꯥꯏꯌꯦ ꯑꯗꯣ ꯁꯤꯗꯗꯤ ꯌꯥꯝ ꯀꯟꯅ ꯁꯥꯕꯗꯤ ꯑꯣꯏꯗꯦ ꯌꯥꯝ ꯅꯨꯡꯉꯥꯏꯌꯦ ꯏꯕꯨꯡꯉꯣ ꯏꯕꯨꯡꯉꯣꯍꯣꯏꯗꯤ ꯏꯕꯨꯡꯉꯣꯍꯣꯏꯁꯨ ꯃꯃꯥꯡꯗ ꯀꯩꯅꯣꯗ ꯆꯠꯂꯤ ꯍꯥꯏ ꯒꯨꯍꯥꯇꯤꯗ ꯂꯩ ꯍꯥꯏ ꯏꯕꯨꯡꯉꯣꯁꯨ ꯀꯃꯥꯏ ꯀꯃꯥꯏ ꯇꯧꯒꯦꯅꯦ ꯃꯐꯝꯗꯨꯕꯨ ꯑꯩꯁꯨ ꯂꯥꯛꯀꯦ ꯈꯜꯂꯤ
ꯏꯆꯦ ꯍꯧꯖꯤꯛꯁꯨ ꯑꯗꯨꯝ ꯒꯨꯍꯥꯇꯤꯗ ꯂꯩꯔꯤ ꯊꯕꯛꯁꯤꯅ ꯌꯥꯗꯗꯅ ꯄꯣꯁꯇꯤꯡꯁꯦ ꯒꯨꯍꯥꯇꯤꯗ ꯇꯥꯗꯅ ꯏꯆꯦ ꯒꯨꯍꯥꯇꯤꯁꯤ ꯂꯩꯕꯒꯤꯗꯤ ꯅꯨꯡꯉꯥꯏ ꯑꯗꯨꯕꯨ ꯁꯥꯕꯗꯤ ꯏꯆꯦ ꯍꯧꯖꯤꯛ ꯃꯇꯝꯁꯤꯒꯤ ꯃꯇꯨꯡꯏꯟꯅꯁꯨ ꯌꯥꯝꯅ ꯁꯥꯔꯦ ꯑꯗꯨꯕꯨ ꯏꯆꯦ ꯅꯅꯥꯎ ꯋꯥꯔꯤ ꯑꯃꯇ ꯂꯤꯖꯔꯛꯀꯦ ꯃꯇꯥꯡ ꯆꯥꯔꯤꯉꯩꯁꯤꯗ
ꯎꯝ ꯍꯣꯏ ꯍꯣꯏ ꯂꯤꯔꯣ ꯂꯤꯔꯣ ꯇꯥꯒꯦ
ꯃꯃꯥꯡꯒꯤ ꯑꯥ ꯖꯅꯋꯥꯔꯤ ꯍꯧꯒꯠꯂꯛꯄ ꯑꯗꯨꯋꯥꯏꯗꯨꯗꯩ ꯏꯆꯦ ꯅꯅꯥꯎ ꯁꯤꯀꯤꯝꯗ ꯆꯠꯆꯔꯨꯏꯌꯦ
ꯑꯧ
ꯁꯤꯀꯤꯝꯗ ꯆꯠꯄꯁꯤꯗ ꯏꯆꯦ ꯑꯍꯥꯟꯕꯗ ꯅꯅꯥꯎꯁꯤ ꯒꯨꯍꯥꯇꯤꯗꯒꯤ ꯁꯤꯂꯤꯒꯨꯔꯤꯕꯧ ꯇ꯭ꯔꯦꯟ ꯇꯣꯡꯉꯒ ꯆꯠꯂꯦ ꯇ꯭ꯔ‌ꯦꯟꯗꯒꯤ ꯁꯤꯂꯤꯒꯨꯔꯤ ꯑꯗꯒꯤ ꯏꯆꯦ ꯁꯤꯀꯤꯝ ꯇꯥꯟꯅ ꯃꯈꯣꯏ ꯑꯗꯥꯏꯒꯤ ꯑꯦꯖꯦꯟꯁꯤꯡꯒ ꯋꯥꯔꯤ ꯁꯥꯟꯅꯔꯒ ꯁꯤꯀꯤꯝ ꯇꯥꯟꯅ ꯆꯠꯂꯦ ꯏꯆꯦ ꯏꯆꯦ ꯁꯤꯀꯤꯝꯁꯤꯗꯤ ꯐꯖꯈ꯭ꯔꯕꯒꯤ ꯃꯈꯜ ꯃꯐꯝ ꯃꯄꯥꯟ ꯂꯩꯇ꯭ꯔꯦ ꯏꯆꯦ ꯌꯥꯝꯅ ꯅꯨꯡꯉꯥꯏꯕ ꯃꯐꯝꯅꯤ ꯆꯤꯡ ꯆꯤꯡ ꯑꯣꯏꯅꯁꯨ ꯇꯧꯔꯦ ꯑꯍꯥꯟꯕ ꯅꯨꯃꯤꯠꯇꯨꯗ ꯅꯅꯥꯎ ꯒꯦꯡꯇꯣꯛꯇ ꯊꯨꯡꯖꯔꯦ ꯏꯆꯦ ꯒꯦꯡꯇꯣꯛꯀꯤ ꯐꯖ ꯐꯖꯕꯗꯨꯕꯨ ꯏꯆꯦ ꯁꯩꯊꯥ ꯁꯩꯊꯥꯅꯤꯡꯉꯥꯏ ꯋꯥꯍꯩꯕꯨ ꯂꯩꯇꯦꯗ ꯏꯆꯦ
ꯑꯣ ꯑꯁ ꯑꯩꯁꯨꯅꯦ ꯏꯕꯨꯡꯉꯣ ꯆꯠꯅꯤꯡꯉꯤꯅꯤ ꯈꯪꯉꯕ꯭ꯔꯥ ꯅꯣꯏꯒꯤꯅꯦ ꯅꯚꯥꯏꯁꯤꯅꯅꯦ ꯑꯝꯇ ꯆꯠꯂꯨꯁꯦ ꯍꯥꯏꯕꯅꯤ ꯑꯗꯣ ꯈꯪꯗꯦ ꯃꯥꯅ ꯌꯥꯔꯛꯑꯀꯥꯟꯗ ꯑꯩꯁꯨ ꯆꯠꯇꯣꯏꯅꯤ ꯍꯧꯖꯤꯛ ꯑꯩ ꯀꯩꯅꯣꯗꯗꯤ ꯁꯣꯏꯗꯅ ꯆꯠꯈꯤꯅꯤ ꯑꯩ ꯁꯤ ꯀꯩꯅꯣꯗꯗꯤ ꯁꯤꯀꯤꯝꯗꯗꯤ ꯑꯗꯨ ꯏꯕꯨꯡꯉꯣ ꯋꯥꯔꯤ ꯃꯈꯥ ꯆꯠꯊꯔꯛꯑꯣ ꯀꯃꯥꯏꯅ ꯇꯧꯒꯦ
ꯏꯆꯦ ꯐꯖꯕꯒꯤ ꯃꯄꯥꯥ ꯂꯩꯇ꯭ꯔꯦ ꯍꯥꯏꯕꯅꯤꯗ ꯅꯨꯃꯤꯠꯇꯨꯗ ꯑꯩꯈꯣꯏ ꯒꯦꯡꯇꯣꯛ ꯒꯦꯡꯇꯣꯛꯀꯤ ꯑ ꯃꯈꯣꯏꯒꯤ ꯑ ꯃꯥꯔꯠ ꯑꯃ ꯑꯆꯧꯕ ꯑꯃ ꯃꯐꯝ ꯑꯃ ꯂꯩ ꯃꯥꯔꯀꯦꯠ ꯑꯃ ꯑꯗꯨꯒꯤ ꯃꯐꯝ ꯑꯗꯨ ꯆꯠꯆꯔꯨꯔꯅꯦ ꯆꯠꯄꯗꯨꯗ ꯃꯐꯝꯗꯨꯒꯤ ꯃꯤꯁꯤꯡꯁꯨ ꯌꯥꯝꯅ ꯐꯩ ꯏꯆꯦ ꯌꯥꯝꯅ ꯋꯥꯔꯤ ꯁꯥꯟꯅꯕꯗ ꯅꯨꯡꯉꯥꯏꯕ ꯑꯃ ꯑꯣꯏ ꯑ ꯂꯝ ꯀꯣꯏꯕ ꯃꯤꯁꯤꯡꯒꯤꯗꯤ ꯄꯟꯊꯨꯡꯐꯝ ꯌꯥꯝꯅ ꯃꯐꯝ ꯆꯥꯔꯕ ꯃꯐꯝ ꯑꯃꯅꯤ ꯒꯦꯡꯊꯣꯛꯁꯤ ꯏꯆꯦ ꯅꯅꯥꯎꯒꯤ ꯋꯥꯈꯜꯗꯗꯤ ꯑꯗꯨꯒꯤ ꯅꯣꯡꯉꯥꯟꯕꯗ ꯏꯆꯦ ꯅꯅꯥꯎꯁꯤ ꯀꯩꯅꯣꯗ ꯌꯧꯖꯔꯨꯏ ꯑ ꯆꯤꯅꯥ ꯑꯃꯁꯨꯡ ꯏꯟꯗꯤꯌꯥꯒꯤ ꯕꯣꯗꯔ ꯉꯝꯈꯩꯗ ꯍꯥꯏꯇꯥꯔꯦ ꯏꯆꯦ ꯑ ꯅꯝꯊꯨꯂꯥ ꯕꯥꯁ ꯑꯃ ꯂꯩ ꯑꯗꯨꯗ ꯌꯧꯖꯔꯨꯏ ꯏꯆꯦ ꯃꯗꯨꯗ ꯐꯪꯕ ꯌꯥꯝꯅ ꯃꯗꯨꯗ ꯐꯪꯕ ꯑꯩꯈꯣꯏꯒꯤ ꯅꯨꯡꯉꯥꯏꯕꯗꯨꯗꯤ ꯏꯆꯦ ꯌꯥꯝꯅ ꯅꯨꯡꯉꯥꯏꯈ꯭ꯔꯦ ꯏꯆꯦ
ꯑꯣ ꯑꯗꯣ ꯉꯥꯏꯈꯣꯅꯦ ꯏꯕꯨꯡꯉꯣ ꯃꯔꯛ ꯑꯝꯇ ꯊꯠꯍꯧꯒꯦꯅꯦ ꯏꯕꯨꯡꯉꯣ ꯑꯝꯇ ꯃꯔꯛ ꯊꯠꯍꯧꯈꯤꯒꯦ ꯑꯗꯨ ꯅꯣꯏ ꯆꯠꯂꯤꯗꯨꯕꯨ ꯅꯣꯏ ꯅꯃꯥꯟꯅꯕꯅ ꯀꯅꯥ ꯀꯅꯥ ꯆꯠꯂꯤꯅꯣ ꯅꯊꯟ ꯆꯠꯂꯤꯔꯣ ꯅꯠꯇ꯭ꯔꯒꯅ ꯅꯃꯥꯡ ꯅꯃꯥꯟꯅꯕꯒꯩ ꯇꯧꯔꯀꯥꯟꯗ ꯗ ꯄꯩꯁꯥꯅꯒ ꯆꯠꯂꯤꯔꯥ ꯀꯃꯥꯏ ꯇꯧꯒꯦ
ꯑ ꯑꯈꯣꯏꯒꯤ ꯁꯤꯗ ꯂꯩꯃꯤꯟꯅꯕ ꯑꯩꯈꯣꯏꯒꯤ ꯍꯥꯟꯅ ꯄꯨꯂꯛꯄ ꯏꯃꯥꯟꯅꯕꯒꯩ ꯆꯠꯃꯤꯟꯅꯕꯅꯤ ꯏꯆꯦ
ꯑꯣ ꯄꯩꯁꯥ ꯅꯨꯡꯁꯥꯗꯤ ꯀꯌꯥꯃꯨꯛ ꯆꯪꯒꯦ ꯏꯕꯨꯡꯉꯣ
ꯁꯤ ꯌꯥꯝꯗ꯭ꯔꯕꯗ ꯌꯥꯝꯃꯕꯗ ꯂꯨꯄꯥ ꯂꯤꯁꯤꯡ ꯇꯔꯥꯃꯉꯥ ꯄꯥꯏꯔꯕꯗꯤ ꯃꯤ ꯑꯃꯅ ꯂꯦꯝ ꯄꯥ ꯑꯣꯛꯅ ꯀꯣꯟꯅꯅ ꯀꯣꯟꯅꯩ ꯏꯆꯦ
ꯀꯩꯁꯨ ꯆꯪꯉꯨꯕꯗꯤ ꯅꯠꯇꯦꯅꯦ ꯏꯕꯨꯡꯉꯣ
ꯌꯥꯝꯅ ꯆꯪꯉꯨꯕ ꯅꯠꯇꯦ ꯏꯆꯦ ꯃꯐꯝꯗꯨ ꯗ ꯃꯐꯝꯗꯨꯒ ꯍꯥꯏꯔꯕꯗꯤ ꯌꯥꯝ ꯅ ꯆꯪꯗ꯭ꯔꯕꯅꯤꯗꯤꯗ ꯏꯆꯦ
ꯑꯣ ꯑꯗꯨꯅꯦ ꯑꯁ ꯌꯥꯝ ꯅꯨꯡꯉꯥꯏꯗꯧ ꯃꯥꯜꯂꯦ ꯑꯩꯁꯨ ꯆꯠꯅꯤꯡꯉꯦ ꯑꯗꯨ ꯅꯪ ꯑꯇꯣꯞꯄ ꯀꯩ ꯀꯥꯥꯗꯤ ꯁꯤꯀꯤꯝꯂꯣ ꯆꯠꯂꯤꯗꯣ ꯑꯇꯩꯗꯤ ꯆꯠꯇ꯭ꯔꯣ ꯅꯪꯗꯤ ꯑꯌꯥꯝꯕꯅ ꯌꯥꯝ ꯀꯣꯏꯕ ꯆꯠꯂꯦꯅ ꯍꯥꯏꯅꯩ ꯐꯦꯁꯕꯨꯛ ꯀꯩꯀꯥꯗꯁꯨ ꯌꯥꯝ ꯊꯥꯒꯠꯏ ꯈꯣꯠꯄꯒꯤꯗꯣ ꯌꯦꯡꯉꯤꯕꯅꯤ ꯏꯆꯦꯅ
ꯏꯆꯦ ꯃꯃꯥꯡꯗꯁꯨ ꯀꯩꯅꯣꯒꯤꯗ ꯆꯠꯆꯔꯨꯏ ꯑꯩꯍꯥꯛ ꯀꯖꯤꯔꯥꯪꯒꯗ ꯆꯠꯆꯔꯨꯏ ꯏꯆꯦ ꯖꯤꯔꯪꯒ ꯑꯩꯈꯣꯏꯒꯤ ꯑꯁꯥꯝꯒꯤ ꯅꯦꯁꯅꯦꯜ ꯄꯥꯔꯛ ꯑꯃ ꯂꯩꯕꯗꯣ ꯏꯆꯦ ꯃꯐꯝꯗꯨꯗꯁꯨ ꯏꯆꯦ ꯌꯥꯝꯅ ꯐꯖꯈ꯭ꯔꯕ ꯄ꯭ꯔꯀꯤꯇꯤꯒꯤ ꯈꯨꯁꯦꯝꯅꯤ ꯂꯩꯍꯧꯔꯤꯕꯁꯦ ꯏꯆꯦ ꯃꯐꯝꯗꯨꯗ ꯁꯃꯨ ꯒꯟꯗꯥꯅꯆꯤꯡꯕ ꯁꯥ ꯀꯌꯥꯁꯨ ꯂꯩꯍꯧꯋꯤ ꯏꯆꯦ
ꯑꯣ
ꯏꯆꯦꯁꯨ ꯏꯕꯥꯏꯒ ꯇꯥꯟꯅꯔꯒ ꯅꯣꯡꯃꯇꯪ ꯂꯥꯛ ꯑꯗꯨꯒ ꯀꯥꯖꯤꯔꯪꯒꯗ ꯑꯃꯨꯛꯇꯪ ꯆꯠꯄꯤꯌꯨ ꯏꯆꯦ ꯑꯗꯨꯗ ꯐꯪꯒꯗꯕ ꯃꯍꯥꯎꯗꯨ ꯏꯆꯦ
ꯍꯣꯏ ꯍꯣꯏ ꯂꯥꯛꯀꯦ ꯑꯗꯣ ꯍꯧꯖꯤꯛꯇꯤꯅꯦ ꯌꯥꯝ ꯁꯥꯔꯤ ꯍꯥꯏꯗꯅ ꯑꯗꯨꯗꯨꯅꯅꯦ ꯈꯔ ꯏꯪꯊꯔꯀꯥꯟꯗꯅꯦ ꯅꯪꯅꯅꯦ ꯅꯪꯅ ꯍꯥꯏꯔꯛꯑꯣ ꯑꯗꯨꯗꯨꯒꯅꯦ ꯈꯔ ꯀꯣꯏꯕ ꯆꯠꯄꯗ ꯈꯔ ꯅꯨꯡꯉꯥꯏꯒꯗꯕ ꯃꯇꯝ ꯋꯦꯗꯔ ꯍꯥꯏꯕ ꯑꯃ ꯂꯩꯗꯅ ꯑꯏꯪ ꯑꯁꯥꯒꯤꯗꯣ ꯑꯗꯨꯗꯣ ꯍꯥꯏꯔꯛꯑꯣ ꯑꯗꯨꯗꯨꯒꯅꯦ ꯑꯗꯨꯗꯨꯒ ꯑꯩꯈꯣꯏꯅꯦ ꯂꯥꯛꯅꯕ ꯇꯧꯒꯦ ꯑꯗꯨꯅꯦ ꯅꯍꯥꯟ ꯑꯩꯁꯨꯅꯦ ꯁꯤꯂꯣꯡ ꯁꯤꯂꯣꯡꯗ ꯆꯠꯂꯦ ꯑꯩꯅ ꯆꯠꯁꯦꯅ ꯈꯥꯡꯉꯝꯗꯅꯅꯦ ꯆꯠꯂꯤꯕꯅꯤ ꯑꯗꯨꯅ ꯍꯥꯏꯗꯤ ꯑꯩꯈꯣꯏꯖꯤꯕꯨ ꯑꯗꯨꯝ ꯃꯤꯑꯣꯏꯕꯅꯦ ꯍꯥꯏꯕ ꯏꯃꯨꯡꯗ ꯁꯨꯝ ꯂꯩꯁꯟꯗꯅ ꯅꯦ ꯋꯥꯈꯟꯁꯨ ꯆꯥꯎꯊꯣꯛꯄ ꯉꯝꯗ꯭ꯔꯦ ꯁꯤ ꯁꯤꯅ ꯂꯥꯏꯅꯥ ꯑꯃ ꯑꯣꯏꯔꯛꯑꯦ ꯍꯥꯏꯕ ꯑꯗꯨꯅ ꯑꯩꯈꯣꯏꯁꯨꯨ ꯅꯣꯡ ꯐꯥꯗꯣꯛꯗꯤ ꯃꯄꯥꯟꯒꯤ ꯑꯇꯣꯞꯄ ꯑꯇꯣꯞꯄ ꯃꯤꯁꯤꯡꯒꯤ ꯀꯩꯀꯥꯒ ꯂꯣꯏꯅ ꯊꯦꯡꯅꯗꯅ ꯈꯪꯅꯗꯅ ꯃꯁꯤ ꯁꯨꯗꯅ ꯏꯕꯨꯡꯉꯣ
ꯃꯥꯅꯤ ꯃꯥꯅꯤ ꯏꯆꯦ ꯋꯥꯈꯜ ꯅꯨꯡꯉꯥꯏꯔꯕꯗꯤ ꯄꯨꯟꯁꯤ ꯁꯥꯡꯇꯣꯛꯏ ꯍꯥꯏꯅꯔꯤꯕꯗꯨꯅꯤ
ꯃꯥꯅꯤ ꯑꯗꯨꯅꯦ ꯁꯤꯂꯣꯡꯕꯧ ꯆꯠꯄꯁꯤꯗ ꯀꯌꯥꯝ ꯅꯨꯡꯉꯥꯏ ꯑꯗꯨꯅꯤ ꯑꯩꯅ ꯊꯪꯗꯗꯤꯅꯦ ꯑꯩ ꯆꯠꯅꯤ ꯂꯝ ꯌꯥꯝ ꯀꯣꯏꯒꯤꯅꯤꯗ ꯇꯥꯛꯀꯦ ꯃꯊꯪꯗ ꯑꯗꯨꯗꯅꯦ ꯏꯕꯨꯡꯉ‌ꯣꯅ ꯈꯔ ꯇꯧꯔꯒ
ꯂꯥꯛꯎ ꯂꯥꯛꯎ ꯆꯠꯃꯤꯟꯅꯁꯤ ꯏꯆꯦ ꯏꯆꯦꯅ ꯂꯥꯛꯄ ꯃꯇꯝꯗꯨꯗ ꯑꯗꯨꯝ ꯄꯥꯎ ꯐꯥꯎꯕꯤꯔꯛꯑꯣ ꯅꯅꯥꯎ ꯉꯥꯏꯖꯔꯝꯃꯒꯦ ꯏꯆꯦ
ꯎꯝ ꯍꯥꯏꯔꯛꯀꯦ ꯍꯣꯏ ꯐꯥꯎꯔꯛꯀꯦ ꯏꯕꯨꯡꯉꯣ ꯈꯪꯗꯦ ꯇꯧꯔꯤꯁꯦ ꯑꯗꯣ ꯅꯪꯒꯤꯁꯨ ꯅꯆꯥꯅꯨꯄꯥ ꯑꯃ ꯑꯥ ꯃꯥꯗꯤ ꯑꯇꯣꯞꯄ ꯀꯩꯅꯣꯗ ꯑꯇꯣꯞꯄ ꯃꯄꯥꯟ ꯃꯤ ꯗꯦꯁꯇꯔ ꯑꯇꯣꯞꯄ ꯀꯟꯇ꯭ꯔꯤꯗꯔ ꯀꯩꯅꯣꯝꯃ ꯂꯥꯏꯔꯤꯛ ꯇꯝꯃꯦ ꯍꯥꯏ ꯀꯃꯥꯏꯅ ꯇꯧꯕꯖꯥꯠꯅꯣ ꯑꯗꯨ ꯏꯕꯨꯡꯉꯣ ꯃꯣꯏꯒꯤ ꯂꯥꯏꯔꯤꯛ ꯇꯝꯊꯣꯛ ꯇꯝꯁꯤꯟꯗꯤ ꯀꯃꯥꯏꯅ ꯇꯧꯕꯒ ꯑꯁꯇ꯭ꯔꯦꯂꯤꯌꯥ ꯇ ꯍꯥꯏꯕ꯭ꯔꯥ ꯀꯩꯅꯣꯝꯃ ꯇꯝꯃꯦ ꯍꯥꯏꯅꯦ
ꯃꯥꯅꯦ ꯃꯥꯅꯦ ꯏꯆꯦ ꯀꯩꯅꯣꯗ ꯇꯝꯕ ꯑ ꯑꯃꯦꯔꯤꯀꯥꯗ ꯇꯝꯕ ꯏꯆꯦ ꯃꯐꯝꯗꯨꯒꯤ ꯑ ꯃꯥꯅꯤ ꯑꯃꯦꯔꯤꯀꯥꯗꯅꯤ ꯏꯆꯦ ꯃꯐꯝꯗꯨꯗꯁꯨ ꯃꯍꯥꯛ ꯌꯥꯝꯅ ꯅꯨꯡꯉꯥꯏꯅ ꯇꯝꯃꯤ ꯃꯍꯥꯛꯁꯨ ꯃꯃꯥꯡꯒꯤ ꯊꯥꯗ ꯑꯣꯏꯔ ꯃꯥꯜꯂꯦ ꯑꯩꯁꯦ ꯐ꯭ꯂꯣꯔꯤꯗꯥꯗ ꯆꯠꯇꯔꯤꯉꯩꯗ ꯄꯥꯎ ꯄꯤꯔꯛꯏ ꯐ꯭ꯂꯣꯔꯤꯗꯥꯗ ꯃꯈꯣꯏꯒꯤ ꯑꯥ ꯑꯃꯦꯔꯤꯀꯥꯒꯤ ꯌꯥꯝꯅ ꯆꯥꯎꯕ ꯃꯈꯣꯏꯒꯤꯁꯨ ꯑꯥ ꯏꯁꯇꯦꯠ ꯑꯃ ꯑꯣꯏꯔ ꯏꯁꯇꯦꯠ ꯑꯃ ꯑꯣꯏꯔ ꯃꯥꯜꯂꯦ ꯃꯐꯝꯗꯨꯗ ꯎꯔꯝ ꯃꯥꯂꯦ ꯃꯍꯥꯛꯁꯨ ꯃꯐꯝꯗꯨꯗ ꯃꯥ ꯌꯥꯝ ꯃꯍꯥꯛꯀꯤ ꯌꯥꯝꯅ ꯅꯨꯡꯉꯥꯏꯕ ꯃꯐꯝ ꯑꯃ ꯑꯣꯏꯌꯦꯅꯖꯨ ꯍꯥꯏꯔꯛꯑꯦ ꯃꯥꯅꯁꯨ ꯏꯆꯦ
ꯑꯣ ꯑꯁ ꯈꯪꯗꯦꯗ ꯅꯪꯗꯤ ꯂꯝ ꯅꯨꯡꯁꯨ ꯈꯪꯉꯦ ꯑꯗꯒꯤꯗꯤ ꯅꯨꯡꯉꯥꯏꯔꯝꯃꯅꯤ ꯐꯖꯅ ꯅꯆꯥꯅꯁꯨ ꯑꯣꯏꯔꯁꯨ ꯃꯐꯝ ꯑꯇꯣꯞꯄ ꯑꯃ ꯊꯥꯕ ꯃꯇꯝꯗ ꯀꯩꯁꯨ ꯀꯤꯔꯝꯃꯔꯣꯏ ꯑꯁ ꯑꯩꯈꯣꯏꯒꯤꯗꯤꯅꯦ ꯑꯗꯨꯅꯅꯦ ꯂꯥꯏꯔꯤꯛꯁꯦ ꯃꯄꯥꯟ ꯑꯃꯗ ꯇꯝꯍꯟꯅꯤꯡꯕ ꯑꯩꯅꯗꯤ ꯍꯧꯖꯤꯛ ꯃꯇꯝꯗ ꯃꯤ ꯐꯠꯇꯦ ꯑꯗꯅꯤꯅꯦ ꯅꯣꯏ ꯅꯚꯥꯏꯁꯤꯅ ꯁꯨꯡꯌꯥ ꯍꯦꯛ ꯌꯥꯗꯦ ꯑꯗꯣ ꯑꯩꯁꯨ ꯈꯪꯗꯦ ꯇꯧꯔꯤꯁꯦ ꯃꯅꯥ ꯌꯥꯗꯕꯒ ꯌꯥꯗꯦ ꯊꯥꯗ꯭ꯔꯤꯕꯅꯦ ꯑꯩꯁꯨ ꯑꯇꯣꯞ ꯑꯇꯣꯞꯄ ꯂꯝꯁꯤꯡꯗ ꯍꯥꯏꯗꯤ ꯍꯧꯖꯤꯛꯀꯤ ꯃꯇꯝꯗ ꯢꯕꯨꯡꯉꯣ ꯑꯇꯣꯞꯄ ꯂꯝꯗ ꯊꯥꯕꯒꯤꯁꯨ ꯀꯥꯟꯅꯕ ꯂꯩꯌꯦꯕ ꯃꯤ ꯑꯇꯣꯞ ꯑꯇꯣꯞꯄꯒ ꯊꯦꯡꯅꯔꯅꯤ ꯋꯥꯔꯤ ꯋꯥꯇꯥꯏꯗ ꯑꯣꯏꯔꯁꯨ ꯁꯥꯟꯅꯕ ꯈꯣꯠꯄ ꯑꯗꯒꯤ ꯑꯩꯈꯣꯏ ꯁꯤꯗ ꯂꯩꯕꯁꯤꯒ ꯑꯥꯗ ꯂꯩꯔꯛꯄ ꯃꯤꯁꯤꯒ ꯈꯔꯗ ꯑꯣꯏꯔꯁꯨ ꯈꯦꯠꯅꯔꯛꯏꯗꯅ
ꯑꯗꯅꯤ ꯏꯆꯦ ꯃꯤ ꯊꯦꯡꯅꯕ ꯉꯝꯕ ꯍꯥꯏꯕ ꯑꯃꯁꯨ ꯈꯦꯅꯔꯛꯇꯨꯅꯤ
ꯗꯤꯅꯦ ꯃꯄꯥꯟ ꯂꯝꯗ ꯇꯝꯕꯁꯦ ꯈꯣꯠꯄꯖꯦ ꯑꯗꯨꯝ ꯄꯥꯝꯖꯒꯔꯦ ꯑꯩꯈꯣꯏ ꯁꯥꯋꯥꯏꯁꯤꯕꯨ ꯍꯦꯟꯅ ꯐꯠꯇꯦ ꯍꯥꯏꯕꯗꯤ ꯅꯠꯇꯕ ꯑꯗꯨ ꯑꯣꯏꯇꯥꯔꯒꯁꯨꯅꯦ ꯊꯦꯡꯅꯔꯛ ꯄ ꯃꯇꯝꯗ ꯃꯤ ꯑꯃꯒꯤ ꯀꯩꯅꯣꯗꯨ ꯂꯣꯏꯅ ꯍꯦꯟꯅ ꯃꯌꯥꯝ ꯃꯈꯜ ꯃꯈꯟꯗꯣ ꯊꯦꯡꯅꯗꯣꯏꯅꯤꯅ ꯃꯉꯣꯟꯗ ꯃꯈꯜ ꯃꯈꯜꯒꯤ ꯒ꯭ꯌꯥꯟ ꯂꯧꯁꯤꯡꯗꯣ ꯇꯥꯟꯁꯤꯜꯍꯧꯋꯤꯗꯅ
ꯃꯥꯅꯤ ꯃꯥꯅꯤ ꯏꯆꯦ
ꯈꯪꯗꯦ ꯑꯗꯨꯅꯦ ꯂꯝ ꯀꯣꯏꯕ ꯑꯣ ꯍꯥꯏꯔꯣ ꯍꯥꯏꯔꯣ ꯏꯕꯨꯡꯉꯣ
ꯃꯅꯤꯄꯨꯔꯗ ꯃꯊꯪ ꯊꯣꯛꯄꯗꯗꯤ ꯏꯆꯦ ꯑꯥ ꯂꯣꯛꯇꯥꯛꯇ ꯆꯠꯂꯨꯁꯤꯅꯦ ꯏꯆꯦ ꯏꯕꯥꯏꯖꯨ ꯄꯨꯕꯤꯔꯣ ꯄꯨꯟꯅ ꯂꯣꯛꯇꯥꯛꯇ ꯂꯦꯛꯎꯖꯤꯅꯦ ꯏꯆꯦ
ꯑꯣꯏ ꯌꯥꯏꯌꯦ ꯌꯥꯏꯌꯦ ꯍꯧꯖꯤꯛꯁꯨꯅꯦ ꯏꯕꯨꯡꯉꯣ ꯑꯩꯈꯣꯏ ꯃꯅꯤꯄꯨꯔꯒꯤꯅꯦ ꯂꯣꯛꯇꯥꯛꯁꯨ ꯌꯥꯝ ꯐꯖꯅ ꯁꯦꯝꯒꯠꯂꯦ ꯃꯍꯧꯁꯥꯒ ꯃꯥꯟꯅꯗ꯭ꯔꯦ ꯍꯧꯖꯤꯛꯁꯨꯅꯦ ꯑꯗꯨꯝ ꯑꯍꯤꯡ ꯂꯦꯛꯄ ꯌꯥꯕ ꯈꯣꯠꯄꯒꯗꯣ ꯐꯖꯅ ꯁꯦꯝꯀꯠꯂꯦ ꯑꯗꯨꯒꯅꯤ ꯏꯕꯨꯡꯉꯣ ꯑꯁ ꯑꯗꯣ ꯑꯇꯣꯞꯄꯒꯤꯁꯨ ꯆꯠꯅꯤꯡꯉꯦꯕꯨꯗꯤ ꯗꯤ ꯍꯥꯏ ꯑꯗꯣ ꯃꯌꯥꯝ ꯆꯠꯂꯨꯔꯀꯥꯟꯗꯗꯤ ꯑꯃꯨꯛꯁꯨ ꯑꯩꯈꯣꯏ ꯃꯅꯤꯄꯨꯔꯗꯒꯤ ꯍꯦꯟꯕ ꯂꯩꯇꯦ ꯏꯃꯥ ꯂꯩꯕꯥꯛꯇꯒꯤ ꯂꯣꯛꯇꯥꯛꯀꯤ ꯏꯕꯨꯡꯉꯣ ꯃꯣꯏꯒꯤꯅꯦ ꯐꯨꯝꯗꯤ ꯃꯊꯛꯁꯤꯗꯅꯦ ꯃꯣꯏꯁꯦ ꯁꯥꯏꯌꯦꯕ ꯈꯪꯉꯕ꯭ꯔꯥ ꯏꯃꯨꯡ ꯂꯩꯅꯕꯁꯦ ꯑꯗꯨꯒꯅꯤ ꯑꯍꯤꯡ ꯂꯦꯛꯅꯔꯤꯅꯤ ꯆꯠꯂꯨꯁꯤ ꯅꯪ ꯂꯥꯛꯑꯣ ꯊꯣꯛꯂꯛꯑꯣ ꯅꯣꯡꯃꯥ ꯑꯗꯨꯗꯨꯒꯅꯦ ꯅꯣꯏ ꯅꯄꯥꯍꯣꯏ ꯇꯧꯔꯀꯥꯟꯗ ꯂꯦꯛꯎꯁꯤ ꯂꯣꯛꯇꯥꯛꯇ
ꯃꯤ ꯆꯤꯡꯉꯔꯣꯏꯁꯤ ꯏꯆꯦ ꯏꯆꯦ ꯅꯅꯥꯎꯅ ꯌꯥꯝꯅ ꯆꯠꯅꯤꯡꯕ ꯃꯐꯝ ꯑꯃ ꯃꯂ ꯑꯥ ꯀꯩꯕꯨꯜ ꯂꯝꯖꯥꯎ ꯅꯦꯁꯅꯦꯜ ꯄꯥꯔꯛ ꯑꯗꯨꯕꯨ ꯀꯩꯕꯨꯜ ꯂꯝꯖꯥꯎ ꯅꯦꯁꯅꯦꯜ ꯄꯥꯔꯛꯇꯨꯕꯨ ꯑꯐꯥꯎꯕ ꯆꯠꯆꯗ꯭ꯔꯤ ꯅꯅꯥꯎꯗꯤ ꯌꯥꯝꯅ ꯐꯖꯔ ꯑꯗꯨꯒ ꯁꯉꯥꯏꯗꯨꯖꯨ ꯑꯗꯨꯗ ꯂꯩꯔꯤ ꯂꯩꯔꯤꯅ ꯄꯥꯎ ꯇꯥꯏꯨ
ꯑꯥ ꯑꯧ ꯏꯕꯨꯡꯉꯣ ꯐꯖꯩ ꯐꯖꯩ ꯑꯩꯈꯣꯏꯒꯤꯅꯦ ꯑꯩꯈꯣꯏꯒꯤꯁꯤꯗꯅꯦ ꯃꯤꯅꯅꯦ ꯐꯠꯇꯅ ꯃꯥꯡꯍꯜꯂꯤꯕ ꯉꯥꯛꯇꯅꯤ ꯃꯍꯧꯁꯥ ꯏꯃꯥꯅꯅꯦ ꯑꯩꯈꯣꯏꯒꯤ ꯃꯅꯤꯄꯨꯔꯁꯦ ꯄꯤꯊ ꯄꯤꯊꯣꯛꯏꯕꯁꯤꯗꯤꯅꯦ ꯑꯁꯨꯛꯀꯤ ꯃꯇꯤꯛ ꯂꯣꯏ ꯐꯖꯈ꯭ꯔꯦ ꯀꯥꯏꯗꯒꯤ ꯆꯤꯡ ꯄꯥꯠ ꯇꯨꯔꯦꯟ ꯑꯗꯨꯝ ꯃꯠꯇꯦ ꯋꯥꯠꯇꯦ ꯁꯤꯗꯩꯁꯤꯗ ꯃꯤꯁꯤꯅ ꯐꯠꯇꯗꯅꯅꯦ ꯈꯪꯉꯕ꯭ꯔꯥ ꯂꯩꯖꯕ ꯁꯥ ꯉꯥꯁꯦ ꯈꯔ ꯍꯥꯠꯇꯣꯛꯄꯤꯅꯤ ꯑꯗꯨꯗꯒꯤ ꯃꯩ ꯈꯔ ꯊꯥꯗꯣꯛ ꯑꯒ ꯈꯔ ꯇꯥꯟꯝꯊꯣꯛꯀꯅꯤ ꯑꯗꯨꯅ ꯉꯁꯤꯗꯤ ꯅꯣꯡꯃ ꯅꯣꯡꯃꯒꯤ ꯂꯣꯏꯅ ꯈꯥ ꯒꯥ ꯃꯨꯁꯜꯂꯛꯏꯅꯦꯕ ꯅꯠꯇ꯭ꯔ ꯅꯦ ꯑꯩꯈꯣꯏꯒꯤꯅꯦ ꯑꯁ ꯃꯅꯤꯄꯨꯔꯖꯤꯖꯨꯅꯦ ꯃꯤ ꯀꯅꯥ ꯂꯝ ꯑꯇꯣꯞ ꯑꯇꯣꯞꯄꯗꯒꯤꯅꯦ ꯆꯥꯡꯗꯝꯅꯤꯡꯉꯥꯏ ꯀꯩꯁꯨ ꯂꯩꯔꯣꯏ ꯑꯩꯈꯣꯏꯗꯒꯤ ꯍꯦꯟꯅ ꯑꯗꯨꯝ ꯑꯁꯨꯛꯀꯤ ꯃꯇꯤꯛ ꯐꯖꯩꯑꯕ ꯏꯕꯨꯡꯉꯣꯗꯒꯤꯗꯤ ꯂꯩꯕ ꯈꯣꯠꯄꯗ ꯑꯣꯏꯔꯣ ꯑꯩꯈꯣꯏꯒꯤ ꯑꯌꯤꯡ ꯑꯁꯥꯗ ꯑꯣꯏꯔꯣ ꯑꯇꯣꯞꯄ ꯍꯥꯏ ꯌꯥꯗꯦ ꯆꯥꯡꯗꯝꯅꯕ ꯌꯥꯗꯦ ꯑꯣꯟꯊꯣꯛꯅ ꯅꯨꯡꯉꯥꯏꯈ꯭ꯔꯦ ꯏꯕꯨꯡꯉꯣꯏꯁꯨ ꯍꯥꯏꯗꯨꯅꯤ ꯒꯨꯍꯥꯇꯤꯗꯣ ꯌꯥꯝ ꯁꯥꯏꯌꯦꯅ ꯑꯗꯣ ꯑꯩꯈꯣꯏ ꯁꯤꯗꯗꯤ ꯁꯥ ꯇꯥꯔꯒꯁꯨ ꯏꯕꯨꯡꯉꯣꯍꯣꯏꯒꯤ ꯆꯥꯡꯗꯣ ꯑꯗꯨꯃꯛꯇꯤ ꯁꯥꯗꯦꯕ ꯁꯤꯂꯣꯡꯗ ꯐꯪꯉꯤ ꯑꯗꯨꯝ ꯏꯪꯉꯦ ꯑꯗꯣ ꯅꯨꯡꯉꯥꯏꯇꯦ ꯃꯅꯤꯄꯨꯔꯅꯗꯤ ꯍꯦꯜꯂꯛꯏꯗ ꯏꯕꯨꯡꯉꯣ ꯃꯩꯇꯩ ꯖꯦ ꯃꯩ
ꯆꯠꯄ ꯌꯥꯕ ꯆꯠꯂꯨꯔꯒꯁꯨ ꯀꯗꯥꯏꯗ ꯇꯥꯏ ꯃꯅꯤꯄꯨꯔꯗ ꯇꯥꯏ ꯍꯥꯏꯅꯔꯤꯕꯅꯤ ꯏꯆꯦ
ꯎꯝ ꯍꯣ ꯍꯣꯏ ꯏꯕꯨꯡꯉꯣ ꯍꯣꯏ ꯍꯣꯏ ꯏꯕꯨꯪꯉꯣ ꯑꯗꯨꯗꯤ ꯅꯪ ꯃꯊꯪ ꯊꯣꯛꯂꯛꯑꯀꯥꯟꯗ ꯍꯦꯛ ꯀꯣꯏꯔꯨꯔꯁꯦ ꯉꯁꯤꯒꯤꯗꯤ ꯊꯝꯃꯒꯦ ꯀꯣ ꯏꯆꯦꯁꯨ ꯊꯕꯛ ꯊꯕꯛ ꯑꯝꯇ ꯂꯣꯏꯁꯟꯒꯦ
ꯍꯣꯏ ꯍꯣꯏ ꯏꯆꯦ ꯊꯝꯖꯔꯒꯦꯀꯣ ꯅꯅꯥꯎ
ꯍꯣꯏ ꯍꯣꯏ ꯊꯝꯃꯦ ꯊꯝꯃꯦ